ꯍꯣꯏ ꯇꯔꯦ ꯑꯗꯨ ꯑꯩꯗꯤ ꯎ ꯂꯦꯞꯄꯒ ꯂꯩꯇꯦ꯫ ꯅꯪꯗꯤ ꯀꯩꯗꯣꯔꯤꯅꯣ
ꯑꯩꯗꯤ ꯍꯤꯞꯄꯦ
ꯑꯣ ꯅꯪꯁꯨ ꯍꯤꯞꯄꯥ
ꯑꯩꯗꯤ ꯍꯤꯞꯄꯦ ꯆꯥꯛ ꯆꯥꯔꯕꯣ
ꯍꯣꯏ ꯆꯥꯔꯦ ꯍꯧꯖꯤꯛꯅ ꯆꯥꯏꯔꯒ ꯑꯗꯨꯝ ꯍꯤꯞꯄꯒ ꯂꯩꯌꯦ ꯉꯁꯤꯗꯤ ꯎꯝ ꯃꯇꯔꯒꯥ ꯃꯇꯔ ꯅꯥꯕꯤ ꯃꯇꯔ ꯃꯇꯔ ꯈꯥꯇꯅꯤ ꯃꯇꯔꯒꯥ ꯑ ꯆꯥꯛ ꯅꯪꯗꯤ ꯆꯥꯛ ꯆꯔꯕ꯭ꯔꯣ ꯑꯣ
ꯅꯣꯏ ꯍꯟꯖꯥꯡꯒ ꯑꯩꯈꯣꯏ ꯍꯟꯖꯥꯡ ꯆꯞ ꯃꯥꯟꯅꯩꯌꯦ ꯑꯩꯈꯣꯏꯁꯨ ꯃꯇꯣꯔꯅꯦ
ꯑꯣ ꯑꯗꯨ ꯍꯧꯎꯕ꯭ꯔꯥ
ꯍꯥꯎꯋꯦ ꯍꯣꯏ ꯌꯦꯔꯨꯝ ꯑꯃꯒ
ꯑꯣ ꯑꯣ ꯑꯩꯈꯣꯏꯒꯤ ꯏꯔꯨꯝꯒꯤ ꯅꯤꯄꯤꯅꯤ ꯑꯗꯣ ꯑꯩꯈꯣꯏꯅ ꯎꯝ ꯃꯣꯔꯣꯛ ꯃꯦꯠꯂꯒ ꯑꯗꯨ ꯃꯤꯃꯤ ꯁꯤꯡꯖꯨ ꯇꯧꯔꯒ ꯆꯥꯏꯌꯦ ꯑꯗꯨ ꯑꯗꯨꯗꯤ ꯍꯥꯎꯋꯦ
ꯐꯩꯌꯦ ꯐꯩꯌꯦ ꯍꯥꯎꯔꯝꯒꯅꯤ
ꯍꯣꯏ ꯑꯋꯦ
ꯉꯥꯁꯤꯁꯤ ꯗꯈꯔꯦꯈꯔꯤ ꯀꯗꯥꯏ ꯀꯗꯥꯏ ꯆꯠꯀꯅꯤ
ꯑꯁꯤꯗꯤ ꯑꯗꯨꯝ ꯎ ꯑꯗꯨꯝ ꯍꯣꯁꯄꯤꯇꯥꯜ ꯂꯩꯒꯦ ꯑ ꯆꯄ ꯇꯂꯦ
ꯀꯩꯒꯤ
ꯑꯗꯣ ꯑꯩꯈꯣꯏꯗꯤ ꯎ ꯃꯟꯗꯦꯗꯨ ꯁꯇꯔꯗꯦꯗꯨ ꯁꯇꯔꯗꯦꯗꯤ ꯑꯗꯨꯝ ꯀ꯭ꯂꯥꯁꯇ ꯆꯠꯂꯦ ꯑꯗꯨꯒ ꯑꯗꯨꯗꯤꯗ ꯑꯗꯨꯝ ꯆꯠꯂꯦ ꯑꯗꯨ ꯉꯁꯤꯗꯤ ꯋꯥꯔꯦ ꯑꯗꯨꯕꯨ ꯍꯧꯖꯤꯛꯇ ꯉꯁꯤꯗꯤ ꯑꯗꯨꯝ ꯑꯣ ꯍꯣꯁꯇꯦꯜꯗ ꯑꯗꯨꯝ ꯑꯗꯨꯝ ꯂꯩꯕꯅꯦ ꯑꯥ
ꯐꯖꯅ ꯄꯣꯊꯥꯔꯣ ꯑꯗꯨꯗꯤ
ꯎꯝ ꯍꯣꯏ ꯥꯏꯗ
ꯑꯁ ꯅꯪꯒꯤ ꯑꯅꯥꯛꯄꯤ ꯅꯨꯄꯤꯗꯣ ꯋꯥ ꯉꯥꯡꯕꯗꯣ ꯀꯥꯟꯃꯜꯂꯦꯗ
ꯑꯣ ꯀꯔꯤ ꯍꯥꯏꯕꯥ ꯑꯣ
ꯃꯥꯅ ꯋꯥ ꯉꯥꯡꯕ ꯀꯥꯟꯅꯤ ꯌꯥꯝ ꯀꯜꯂꯦ ꯍꯥꯏꯕ
ꯑꯣ ꯍ
ꯂꯣꯏꯅ ꯇꯥꯏꯌꯦ
ꯁꯨꯃꯥꯏꯅ ꯈꯜꯂꯦ ꯑꯣ ꯂꯣꯏꯅ ꯇꯥꯕ꯭ꯔꯥ
ꯍꯣꯏ ꯈꯔ ꯇꯞꯅ ꯉꯥꯡꯕ ꯌꯥꯕꯅꯦꯕ ꯌꯥꯝ ꯂꯥꯞꯂꯒ
ꯍꯧꯆꯗꯤ
ꯍꯧꯖꯤꯛꯇꯤ ꯃ ꯋꯥ ꯉꯥꯡꯗꯦꯅ ꯇꯥꯏ ꯇꯥꯏ ꯑꯗꯨꯝ ꯇꯥꯏꯌꯦ
ꯑꯣ ꯑꯗꯨ ꯃ ꯀꯥꯏ ꯇ ꯑ ꯑꯗꯨꯗꯤ ꯑꯩꯩꯅ ꯄꯗ ꯆꯦꯛꯁꯤ ꯆꯂꯦꯒ ꯆꯦ
ꯑꯣ ꯌꯦꯡꯕ꯭ꯂꯣ
ꯑꯣ ꯏꯁꯤꯤꯟ ꯇ ꯂꯥꯛꯌꯦꯦ ꯑꯩꯈꯗꯤ ꯂꯥꯛꯌꯦꯦ ꯍꯥꯏ
ꯄ ꯌꯦꯣ ꯅꯗꯤ
ꯑꯣ ꯃꯥ ꯀꯅꯥꯅꯣ ꯈꯪꯗꯦ ꯑꯗꯣ ꯃꯥꯅ ꯑꯣꯟ ꯇꯧꯔꯒ ꯎꯝ ꯊꯝꯃꯦ ꯑꯗꯨ ꯋꯥꯇꯔ ꯏꯁꯤꯡꯒꯤꯗꯤ ꯑꯗꯨꯝ ꯐ꯭ꯂꯣ ꯇꯧꯋꯦ ꯑꯗꯨꯒ ꯑꯅꯂꯌꯦꯒ ꯈꯜꯂꯦ
ꯑꯗꯣ ꯀꯩꯗꯧꯒꯦ ꯍꯥꯏꯅꯣ ꯏꯁꯤꯡ ꯂꯩꯌꯦꯅ ꯏꯔꯨꯒꯦ ꯍꯥꯏꯔꯣ ꯏꯔꯨꯒꯦ ꯍꯥꯏꯕ꯭ꯔꯣ
ꯍꯧꯖꯤꯛꯗꯤ ꯍꯧꯖꯤꯛꯗꯤ ꯎ ꯍꯧꯖꯤꯛꯗꯤ ꯏꯍꯣꯟ ꯏꯍ ꯃ
ꯀꯣꯟ ꯐꯦꯡꯉꯣ ꯑꯗꯨꯗꯤ
ꯑꯣꯏꯕ
ꯏꯔꯨꯗꯣꯏ ꯏꯔꯨꯔꯣꯏ ꯍꯥꯏꯔꯗꯤ ꯀꯣꯟ ꯀꯣꯟ ꯐꯦꯡꯉꯣ ꯍꯥꯏꯕ ꯈꯥꯡꯕ꯭ꯔꯥ ꯚꯦꯁꯦꯜꯗꯣ ꯚꯦꯁꯦꯜꯗꯣ
ꯍ ꯍꯣꯏ ꯍꯣꯏ
ꯐꯦꯡꯉꯣ ꯍꯥꯏꯕ ꯏꯁꯤꯡ ꯂꯩꯔꯗꯤ
ꯍꯣꯏ
ꯇꯨꯝꯅꯤꯡꯉꯦꯗꯥꯛ ꯑꯩꯗ
ꯍꯣꯏ ꯑꯩꯁꯨ ꯇꯨꯝꯅꯤꯡꯉ
ꯇꯨꯝꯕꯁꯨ ꯑꯗꯨꯝ ꯇꯨꯝꯅꯤꯡꯉꯦꯁ ꯑꯃ ꯄꯥꯎ ꯄꯦꯟꯗꯦ
ꯃꯅꯤ ꯑꯥꯏꯗꯤꯅꯁꯤꯁꯨ ꯀ ꯎꯝ ꯇꯔꯦ ꯄꯟ ꯇꯔꯥꯦꯗ ꯅꯠꯇꯗꯤ ꯄꯟ ꯇꯔꯥ ꯇꯔꯥ ꯅꯠꯇꯗꯤ ꯑꯩꯈꯣꯏ ꯄꯨꯡ ꯇꯔꯥꯒꯨꯝꯕ ꯄꯨꯡ ꯑꯩꯈꯣꯏ ꯄꯨꯡ ꯇꯔꯥ ꯗ ꯍꯧꯒꯜꯂꯦ ꯑꯗꯨꯒ ꯍꯧꯖꯤꯛꯁꯨ ꯑꯃꯨꯛ ꯈ ꯇꯨꯝꯉ
ꯑꯩꯗꯤ ꯌꯥꯝ ꯊꯦꯡꯅ ꯍꯧꯒꯠꯂꯦ
ꯎꯝ ꯑꯗ ꯍ ꯀꯂꯒ ꯑ ꯆꯥꯛ ꯆꯥꯛ ꯆꯥꯔꯦ ꯑꯗꯨꯒ ꯑꯃꯨꯛꯀ ꯍꯧꯖꯤꯛꯁꯨ ꯆꯥꯏ
ꯑꯣ ꯑꯩꯁꯨ ꯍꯧꯖꯤꯛꯇ ꯆꯥꯛ ꯆꯥꯕ ꯂꯣꯏꯔꯒ ꯑꯃꯨꯛ ꯇꯨꯝꯅꯤꯡꯕ ꯍꯧꯔꯦ
ꯎꯝ
ꯌꯥꯝ ꯅꯣꯏꯔꯅꯤ ꯑꯗꯨꯃꯥꯏꯅ ꯇꯧꯔꯗꯤ ꯆꯥꯔꯦ ꯇꯨꯝꯃꯦ ꯇꯥꯔꯦ ꯇꯨꯝꯃꯦ ꯌꯥꯝ ꯅꯣꯏ
ꯍꯣꯏ ꯃꯥꯅꯦ ꯍꯣꯏ ꯃꯥꯔꯦ
ꯅꯪꯗꯤ ꯇꯨꯝꯅꯤꯡꯗ꯭ꯔꯣ
ꯇꯃꯤ ꯅ
ꯇꯨꯝꯕꯁꯤꯅ ꯇꯥꯔꯕꯔ ꯇꯥꯔꯕꯣ
ꯍꯥꯏꯗꯤ ꯑꯩꯒꯤ ꯍꯥꯏꯗꯤ ꯁꯦꯠ ꯑꯣꯏ ꯑꯗꯨꯒ ꯑꯗꯨꯝ ꯍꯥ
ꯀꯔꯤ ꯍꯥꯞꯅꯣ ꯅꯪ ꯍꯥꯞꯗ ꯑꯩꯒꯌꯥ ꯇꯥꯦ ꯀꯩꯅꯣ ꯅꯪ ꯍꯥꯏꯌꯦꯗꯣ ꯑꯩ ꯒ꯭ꯌꯥꯟ ꯇꯥꯕ ꯉꯝꯗꯦ ꯇꯥꯗ꯭ꯔꯣ
ꯇꯥꯖꯃ ꯑꯗꯨ ꯍꯥꯏꯗꯤ ꯇꯨꯝꯃꯤꯅꯦ ꯑꯗꯨꯁꯨ ꯑꯩꯗꯤ ꯇꯨꯝꯂꯦꯗꯤ ꯊꯥꯕ꯭ꯔꯣ ꯇꯥꯏꯌꯦꯀꯣ ꯎꯝ ꯑꯃꯨꯛꯀ ꯇꯨꯝꯗꯣꯏꯗꯤ ꯑꯩ ꯑꯣ ꯐꯦꯠ ꯍꯥꯏꯗꯤ ꯐꯦꯠ ꯑꯣꯏ ꯑꯗꯨꯒ ꯑꯃꯨꯛꯀ ꯇꯨꯝꯔꯦꯗꯤ ꯑꯩ ꯑꯃꯨꯛꯀ ꯐꯦꯠ ꯑꯣꯏꯕ ꯃꯥꯜꯂꯦ ꯑꯗꯨ ꯀꯤꯌꯦ
ꯍꯣꯏ ꯍꯣꯏ ꯇꯨꯝꯕꯗ ꯍꯦꯟꯅ ꯅꯣꯏꯗꯣꯏꯅꯦ
ꯎꯝ
ꯑꯩꯁꯨ ꯅꯦꯠꯁ ꯃꯅ ꯌꯥꯝ ꯅꯣꯏꯌꯦꯕ ꯑꯗꯨꯒ ꯑꯗꯨꯝ ꯇꯨꯝꯅꯤꯡꯕ
ꯎꯝ
ꯅꯪꯗꯤ ꯁꯤ ꯀꯣꯔꯁ ꯂꯣꯏꯔꯗꯤ ꯀꯥꯏꯗ ꯊꯕꯛ ꯄꯨꯗꯣꯏꯅꯣ
ꯁꯤ ꯀꯣꯔꯔꯁ ꯂꯔꯥꯏꯗꯤ ꯍꯧꯖꯤꯛꯇꯤ ꯑꯩꯅ ꯎꯝ ꯑꯩ ꯑꯃꯃꯨꯛ ꯑꯥ ꯂꯥꯏꯔꯤꯛ ꯇꯝꯅꯤꯡꯉꯤꯗꯤ ꯑꯃꯨꯛꯀ ꯂꯥꯏꯔꯤꯛ ꯇꯝꯅꯤꯡꯉꯤꯗꯤ ꯑꯩ
ꯑꯗꯣ ꯑꯃꯨꯛ ꯇꯝꯒꯗ꯭ꯔꯣ
ꯂꫭꯏꯁꯤꯜꯂꯦꯗꯥ
ꯑꯗꯣ ꯑꯃꯨꯛ ꯇꯝꯒꯗ꯭ꯔꯣ ꯍꯥꯏꯕ ꯑꯩꯅ ꯍꯥꯏꯕꯗꯤ
ꯑꯃꯨꯛꯀ ꯇꯃꯤꯅꯦ ꯑꯗꯨꯁꯨ ꯄꯩꯁꯥ ꯂꯩꯇꯦ ꯀꯨꯁꯗꯤ ꯌꯥꯝꯅ ꯆꯥꯛꯅꯤꯡ ꯑꯗꯨꯗ ꯃꯐꯝꯗꯨꯗ ꯍꯧꯖꯤꯛꯇꯤ ꯑꯩꯒꯤ ꯐꯦꯃꯤꯂꯤꯗꯁꯨ ꯀꯟꯁꯜ ꯇꯧꯕꯥ ꯌꯥꯏꯦ ꯍꯧꯖꯤꯛꯇꯤ ꯀꯟꯁꯜ ꯇꯧ ꯍꯧꯖꯤꯛꯇꯤ
ꯆꯨꯝꯃꯦ ꯆꯨꯝꯃꯦ
ꯎꯝ
ꯑꯩꯁꯨ ꯇꯝꯗꯦ ꯇꯝꯅꯤꯡꯕꯅꯦ ꯑꯗꯣ ꯄꯩꯁꯥ ꯂꯩꯇꯕ ꯎꯝ
ꯑꯥ ꯅꯪꯒꯤ ꯅꯪꯒꯤ ꯋꯥꯔꯤꯗꯣ ꯐꯖꯅ ꯇꯥꯗꯦ ꯅꯪꯗꯤ
ꯀꯔꯤ ꯍꯥꯏꯕꯅꯣ ꯇꯥꯗꯦ
ꯅꯪꯪ ꯉꯕ ꯑꯗꯨ ꯐꯖꯅ ꯇꯗꯦ
ꯇꯥꯄꯔꯣ
ꯎꯝ
ꯇꯥꯔꯕꯣ
ꯍꯣꯏ ꯇꯥꯏꯌꯦ ꯍꯣꯏ ꯇꯥꯏꯌꯦ
ꯑꯩꯁꯨꯅꯦ
ꯑꯗꯨꯗꯤ ꯃꯣꯏꯅ ꯇꯧꯑꯣꯅ
ꯀꫭ ꯍꯧꯖꯤꯛꯇꯤ
ꯍꯣꯏ ꯍꯧꯖꯤꯛꯇꯤ ꯇꯥꯏ
ꯑꯩꯅ ꯍꯥꯏꯕꯗꯤꯅꯦ
ꯍꯣꯏ
ꯇꯝꯅꯤꯡꯉꯦꯕ ꯇꯝꯕꯕꯨꯗꯤ ꯑꯗꯣ ꯄꯩꯁꯥ ꯂꯩꯇꯦ ꯍꯥꯏꯕ ꯒ꯭ꯌꯥꯟ ꯇꯥꯔꯕ
ꯃꯥꯅꯦ ꯍꯣꯏ ꯃꯥꯅꯦ ꯇꯝꯂꯗꯤꯝ ꯍꯣꯏ
ꯇꯞꯅꯤꯡꯕꯅꯦ ꯑꯗꯣ ꯈꯪꯗ꯭ꯔꯦ
ꯄꯩꯁꯥꯂꯦꯗꯤꯁꯨ ꯇꯝꯕ ꯇꯜꯂꯦ ꯅꯠꯇ꯭ꯔꯥ
ꯇꯝꯅꯤꯡꯉꯦ ꯇꯟꯗꯦ ꯄꯩꯁꯥꯒꯤ ꯃꯔꯝ ꯑꯣꯏꯔꯒꯅꯦ
ꯑꯣ ꯗꯤ ꯁꯨꯃꯥꯏꯅ ꯇꯧꯕ꯭ꯔꯥ ꯍꯥꯏꯗꯤ ꯄꯩꯁꯥ ꯂꯩꯔꯗꯤꯁꯨ ꯍꯥꯏꯗꯤ ꯇꯝꯕ ꯎ ꯋꯥꯔꯦ ꯇꯝꯕ ꯇꯥꯜꯦ
ꯇꯜꯂꯦ
ꯑꯃꯗꯤ ꯍꯣꯏ ꯁꯦꯝꯕꯅꯦ ꯍꯣꯏ ꯇꯜꯂꯦ ꯍꯥꯏꯗꯤ
ꯅꯨꯡꯉꯥꯏ ꯇꯀꯣ
ꯑ ꯑꯁꯟꯕꯗꯤ ꯑꯩꯗꯤ ꯇꯝꯕ ꯋꯥꯔꯦ ꯋꯥꯂꯦ
ꯍꯣꯏ ꯋꯥꯕꯕꯨꯗꯤ ꯋꯥꯏꯑꯦꯗ
ꯎꯝ ꯑꯗꯨ ꯑꯩꯈꯣꯏꯅ ꯑꯃꯨ ꯑꯃꯨꯛꯀ ꯇꯝꯅꯤꯡꯉꯤꯗꯤ ꯄꯩꯁꯥꯗꯤ ꯇꯨ ꯂꯥꯛꯁꯀꯨꯝꯕ ꯆꯪꯀꯅꯤꯀꯣ
ꯍꯣꯏ ꯃꯌꯥꯝ ꯆꯪꯒꯅꯤ
ꯆꯥꯛꯀꯅꯤ ꯍꯥꯏꯌꯦ ꯑꯩꯈꯣꯏꯒꯤ ꯏꯃꯥꯅꯨꯒꯤ ꯑꯃꯁꯨ ꯑꯗꯨꯃꯥꯏꯅ ꯍꯥꯏꯌꯦ
ꯑꯗꯨꯒ ꯅꯪꯗꯤ ꯆꯍꯤ ꯀꯌꯥꯗ ꯅꯌꯨꯝ ꯄꯥꯟꯗꯣꯏꯕ
ꯑꯩꯗꯤ ꯀꯨꯟꯊ꯭ꯔꯥ ꯀꯨꯟꯊ꯭ꯔꯥꯗ ꯌꯨꯝ ꯄꯥꯅꯤꯡꯉꯦ ꯑꯗꯨꯁꯨ ꯈꯟꯗꯦꯔ ꯐꯌꯦꯕꯠ
ꯀꯨꯟꯊ꯭ꯔꯥ ꯀꯥꯏꯅ ꯃꯦꯝꯗꯁꯨ ꯍꯥꯏꯕꯗꯣ ꯇꯥꯗꯕ꯭ꯔꯣ ꯀꯨꯟꯊ꯭ꯔꯥ ꯁꯨꯔꯗꯤ ꯑꯉꯥꯡ
ꯅꯥꯟꯗꯤ ꯀꯨꯟꯇ꯭ꯔꯥ ꯀꯨꯟꯇ꯭ꯔꯥ ꯍ ꯀꯨꯟꯇ꯭ꯔꯥ ꯊꯥꯇꯃꯨ ꯊꯥꯔ ꯊꯔꯤ ꯊꯥꯔꯤ ꯍ ꯊꯥꯔꯇꯤ ꯇ ꯃꯥꯅꯦ ꯊꯥꯔꯇꯤ ꯇ ꯋꯥ
ꯎ ꯅꯆꯥꯗꯣ ꯍꯩꯔꯔꯣꯏ ꯄꯪꯈ꯭ꯔꯅꯤ
ꯑ
ꯃꯦꯝꯅꯁꯨ ꯍꯥꯏꯕꯗꯣ ꯇꯥꯗꯕ꯭ꯔꯣ ꯀ꯭ꯂꯥꯁꯔꯨꯝꯗ ꯌꯥꯝ ꯊꯦꯡꯅ ꯌꯨꯝ ꯄꯥꯟꯕ ꯆꯍꯤ ꯀꯨꯟꯊ꯭ꯔꯥ ꯌꯧꯔꯒ ꯑꯉꯥꯡ ꯄꯣꯛꯄꯗꯤ ꯑꯉꯥꯡꯁꯨ ꯈꯪꯕꯅꯦ ꯍꯩꯇꯦ ꯈꯣꯠꯂꯦ ꯀ꯭ꯂꯥꯁꯔꯨꯝꯗ ꯍꯥꯏꯕꯗꯣ ꯇꯥꯗꯕ꯭ꯔꯣ ꯃꯦꯝꯅ
ꯍꯣꯏ ꯇꯥꯏꯌꯦ ꯑꯗꯨꯁꯨꯍꯦ ꯍꯣꯏ ꯆꯨꯝꯃꯦ ꯑꯗꯨ ꯑꯗꯨꯁꯨ ꯍꯥꯏꯗꯤ ꯀꯣ ꯑꯩꯒꯤ ꯃꯃꯥꯁꯨ ꯂꯩꯇꯦ ꯑꯗꯨꯒ ꯑꯩꯒꯤ ꯄꯄꯥ ꯄꯄꯥꯗꯤ ꯂꯩꯑ ꯑꯩꯒꯤ ꯁꯤꯠꯁꯦ ꯑꯩꯒꯤ ꯆꯦ ꯆꯦ ꯍꯨꯏꯁꯨ ꯂꯥꯛꯑꯦ ꯑꯗꯨꯁꯨ ꯑꯩꯒꯤ ꯕ꯭ꯔꯗꯔꯁꯇꯤ ꯑꯩꯒꯤ ꯕꯗ ꯑꯩꯒꯤ ꯇꯗꯗꯤ ꯌꯥꯝ ꯂꯩꯌꯦ ꯑꯗꯨꯒ ꯃꯥꯒꯤ ꯃꯈꯣꯏꯒꯤ ꯃꯈꯣꯏꯒꯤ ꯅꯣꯏꯅ ꯂꯥꯏꯔꯤꯛ ꯇꯝꯕꯗꯣ ꯑꯩꯅ ꯄꯩꯁꯥ ꯑ ꯎꯝ ꯑꯁꯨꯨ ꯍꯦꯞ ꯁꯣꯅꯤꯅꯤ ꯑꯗꯨꯕꯨ ꯑꯩꯅ ꯆꯍꯤ ꯑꯣ ꯊꯥꯔꯇꯤ ꯊꯥꯔꯇꯤ ꯇꯨꯒꯨꯝꯕ ꯊꯥꯔꯇꯤ ꯇꯨ ꯊꯥꯔꯇꯤ ꯇꯨ ꯍꯣꯏ ꯊꯥꯔꯇꯤ ꯊꯥꯔꯇꯤ ꯇꯨꯅ ꯌꯨꯝ ꯄꯥꯟꯅꯤꯡꯉꯤ
ꯅꯪꯅ ꯍꯥꯏꯕꯗꯨꯁꯨ ꯆꯨꯝꯃꯦ ꯑꯗꯨꯕꯨ ꯅꯪꯒꯤꯁꯨ ꯅꯪ ꯈꯟꯗꯕ ꯌꯥꯗꯦꯌꯦ ꯅꯅꯥ ꯅ ꯆꯟ ꯅꯨꯄꯤ ꯃꯌꯥꯝꯨ ꯂꯩ ꯑꯗꯨꯗꯤ ꯅꯪ ꯍꯧꯖꯤꯛ ꯑꯉꯥꯡ ꯑꯣꯏꯔꯤꯛꯏꯦ ꯆꯍꯤ ꯀꯨꯟ ꯄꯨꯟ ꯀꯨꯟꯃꯥꯊꯣꯏ ꯀꯨꯟꯅꯤꯊꯣꯏ ꯈꯛꯇꯅꯤ ꯑꯁ ꯃꯇꯝ ꯃꯌꯥꯝ ꯂꯩꯔꯤꯗ ꯋꯥꯒꯅꯨꯗ ꯑꯗꯨꯒꯤꯗꯃꯗꯤ
ꯍꯥꯏ
ꯅꯣꯏ ꯅꯅꯥꯎ ꯅꯨꯄꯥꯒꯤꯁꯨ ꯈꯟꯒꯗꯕꯅꯦ ꯅꯁꯥꯒꯤ ꯅꯪꯒꯤ ꯄꯨꯟꯁꯤꯒꯤꯁꯨ ꯈꯟꯒꯗꯕ
ꯍꯣꯏ ꯍꯣꯏ ꯃꯥꯅꯦ ꯃꯥꯅꯦ ꯀ ꯑꯗꯨ ꯅꯝ ꯆꯦ ꯍ ꯆꯍꯤ ꯀꯌꯥꯗꯪ ꯅꯪ ꯌꯨꯝ ꯄꯥꯅꯤꯡꯉ ꯅꯪꯗꯤ
ꯈꯪꯗꯦ ꯑꯩꯗꯤ ꯑꯩ ꯅꯨꯄꯥꯒꯤ ꯃꯈꯥ ꯄꯣꯜꯂꯦ
ꯑꯣ ꯑꯣ ꯅꯪꯅ ꯄꯥꯝꯕ ꯆꯍꯤ ꯅꯪꯒꯤ ꯄꯥꯝꯕ
ꯑꯩꯗꯤ ꯀꯨꯟ ꯄꯨꯨꯟꯅꯤ ꯄꯥꯟ